ꯑꯣ ꯒꯪꯒꯥ ꯏꯁꯅꯥꯜ ꯇꯧꯔꯔꯕꯣ
ꯀꯀꯥꯁ ꯅꯍꯥꯟ ꯇꯧꯗ꯭ꯔꯤꯗ ꯅꯍꯥꯟ ꯅꯣꯡ ꯆꯨꯏꯅ ꯁꯨꯝ ꯂꯩꯔꯝꯃꯦ
ꯑꯦ ꯅꯣꯡ ꯆꯨꯔꯗꯤ ꯏꯁꯤꯡꯕꯨ ꯌꯣꯛꯈꯠꯄ ꯑꯣꯏꯅ ꯅꯣꯡꯃ ꯃꯔꯛꯇ ꯑꯗꯨꯝ ꯀꯣꯏꯆꯦꯟ ꯆꯤꯟꯕꯤ ꯁꯥꯟꯅꯔꯖꯨ ꯂꯩ ꯌꯥꯏꯅꯦ꯫
ꯁꯄꯣꯟ ꯅꯣꯢꯁꯜꯂꯒ ꯑꯗꯨꯝ
ꯎꯝ ꯎꯝ ꯁꯥꯄꯣꯟꯗꯣ ꯌꯥꯝ ꯊꯥꯅ ꯅꯣꯏꯕꯗꯤ ꯌꯥꯗꯦ ꯅꯣꯡꯗꯣ ꯇꯞ ꯇꯞ ꯇꯥꯔꯗꯤ꯫
ꯎꯝ ꯅꯣꯡ ꯇꯥꯗ꯭ꯔꯣ ꯑꯗꯥꯏꯗ꯫
ꯥꯇꯥꯏꯗ ꯉꯔꯥꯡꯗꯩ ꯃꯩ ꯂꯥꯛꯇꯦꯗꯕꯨ ꯅꯣꯏꯗꯤ꯫
ꯉꯁꯤ ꯂꯥꯛꯑꯦ ꯉꯔꯥꯡ ꯃꯨꯠꯈꯤꯕꯅꯤ꯫ ꯈꯣꯏꯗꯗꯤ ꯂꯥꯥꯛꯑꯦ ꯀꯩꯁꯥꯝꯄꯥꯠꯅꯤꯅ꯫
ꯎꯝ ꯃꯩꯁꯨ ꯃꯅꯤꯄꯨꯔ ꯁꯨꯡꯉꯦꯌꯦ ꯃꯩꯁꯨ ꯊꯥꯗꯦ꯫
ꯃꯩ ꯀꯥꯁꯤ ꯃꯄꯥꯟꯗ ꯌꯣꯜꯂꯦꯒ ꯍꯥꯏꯗꯥꯏ ꯃꯅꯤꯄꯨꯔꯗꯒꯤ꯫
ꯑꯗꯨꯅꯦ ꯑꯥ ꯃꯩꯒꯗꯤ ꯄ꯭ꯔꯤꯄꯦꯗ ꯄꯩꯁꯥꯒ ꯊꯤꯍꯟꯗꯅ ꯃꯁꯤ
ꯃꯩ ꯌꯣꯜꯂꯦꯅ ꯇꯥꯏ ꯑꯗꯨ ꯀꯔꯥꯏꯃꯥꯏꯅ ꯇꯧꯔꯤꯅꯣ ꯈꯪꯗꯦꯅꯦ꯫
ꯎꯝ ꯃꯣꯏ ꯃꯥꯏꯒꯤ
ꯉꯔꯥꯡꯗꯤ ꯀꯥꯡ ꯀꯣꯏꯕ ꯆꯠꯂꯒ ꯅꯨꯄꯤ ꯆꯦꯟꯕꯕ ꯌꯥꯎ ꯀꯜꯂꯦꯅꯦ ꯒꯥꯔꯤ ꯆꯤꯟꯕꯅꯤꯅ
ꯌꯥꯎꯅꯤꯌꯦ
ꯀꯩꯅꯣꯗꯒꯤ ꯅꯝꯕꯣꯜꯗꯩꯅ ꯕꯣꯂ ꯑꯩꯅ ꯁꯤ ꯀ꯭ꯋꯥꯏꯊꯦꯜꯣꯝ ꯂꯦꯡꯉꯦ ꯒꯥꯔꯤ ꯂꯣꯛꯇꯥꯛ ꯂꯣꯝꯗ ꯍꯥꯏꯒꯠꯂꯛꯄ ꯒꯥꯔꯤꯈꯩꯗꯣ
ꯎꯝ ꯑ ꯏꯁꯀꯣꯟꯒꯤ ꯏꯁꯀꯣꯟꯒꯤ ꯑꯗꯨꯋꯥꯏꯗꯨꯁꯨ ꯐꯖꯅ ꯆꯤꯜꯂꯝꯅꯦ
ꯎꯝ
ꯑꯗꯩꯗꯤ ꯅꯝꯕꯣꯟꯗꯦꯁ꯭ꯋꯥꯏ ꯃꯇꯦꯛ ꯃꯇꯦꯛꯁꯨ ꯃꯣꯏ ꯑꯗꯨꯋꯥꯏꯗꯁꯨ ꯈꯔ ꯈꯔ ꯆꯤꯡꯉꯝꯕ ꯌꯥꯏ ꯀꯩꯅꯣ ꯁꯅꯨꯄꯨꯔ ꯑꯗꯨꯋꯥꯏꯗꯣ
ꯌꯥꯝꯅꯤ ꯂꯣꯛꯇꯥꯛ ꯅꯠꯇ꯭ꯔꯗꯤ ꯀꯣꯏꯐꯝꯁꯨ ꯂꯩꯇ꯭ꯔꯦ ꯍꯧꯖꯤꯛꯀꯥꯟꯗꯤ
ꯈ꯭ꯋꯥꯏ ꯐꯖꯕ ꯃꯐꯝ ꯑꯣꯏꯔ ꯂꯩꯔꯦ ꯇꯝꯄꯥꯛꯀꯤ ꯖꯒꯥꯗ
ꯀꯥꯏ ꯆꯠꯂꯨꯅꯤ ꯆꯤꯡ ꯂꯣꯝ ꯀꯥꯈꯠꯂꯨ ꯌꯥꯕꯁꯨ ꯅꯠꯇꯦ꯫
ꯎꯝ ꯆꯤꯡꯂꯣꯝꯗ ꯀꯥꯒꯦ ꯍꯥꯏꯅ ꯁꯦꯟꯗ꯭ꯔꯥꯗ
ꯁꯦꯟꯗ꯭ꯔꯥ ꯀꯥ ꯇꯥꯝꯃꯤꯅꯦ ꯑꯗꯨꯗꯤ꯫
ꯎꯝꯝ ꯑꯩꯗꯤ ꯅꯍꯥꯟ ꯀꯔꯥꯡ ꯌꯧꯁꯜꯂꯨꯏ꯫
ꯀꯔꯥꯡ ꯀꯩꯗꯧꯕ ꯆꯠꯂꯨꯏꯅꯣ꯫
ꯑꯗꯨꯝ ꯀꯣꯏꯊꯦꯛꯎꯕꯅꯤꯗ꯫
ꯀꯅꯥ ꯀꯅꯥꯅꯣ ꯅꯨꯄꯤ ꯌꯥꯎꯗ꯭ꯔꯣ꯫
ꯌꯥꯎꯗꯦꯗ ꯏꯊꯟꯗ
ꯅꯥꯊꯟ ꯅꯥꯊꯟꯗꯗꯤ ꯀꯩꯗꯧꯕ ꯆꯠꯂꯤꯕ ꯅꯪꯗꯤ꯫
ꯑꯗꯨꯝ ꯂꯝꯕꯤꯗꯣ ꯑꯥ ꯀꯔꯤ ꯃꯣꯏꯔꯥꯡ ꯕꯖꯥꯔꯗ ꯒꯥꯔꯤ ꯈꯥꯝꯃꯣ ꯍꯥꯏꯕꯗꯣ ꯍꯥꯏꯕ ꯉꯝꯗꯗꯅ ꯑꯗꯨꯝ
ꯏꯀꯥꯏꯃꯟꯗꯅ ꯑꯗꯨꯝ꯫
ꯆꯠꯂꯨꯕꯅꯤ꯫
ꯑꯣ ꯉꯔꯥꯡ ꯅꯪꯗꯤ ꯀꯣꯏ ꯆꯠꯇ꯭ꯔꯦ ꯑꯗꯨꯝ
ꯀꯔꯤꯝ ꯆꯠꯇ꯭ꯔꯦꯗ ꯀꯔꯤꯝ ꯆꯠꯊꯣꯛꯇ꯭ꯔꯦ ꯀꯥꯡꯅꯨꯡ ꯀꯥꯁꯦ ꯀꯩꯅꯣꯝ ꯇꯧꯔꯦꯗ ꯌꯥꯗ꯭ꯔꯦꯗ꯫
ꯀꯥꯡꯒꯤ ꯅꯨꯡꯉꯥꯏꯕ ꯃꯍꯥꯎꯀꯁꯦ ꯀꯔꯤꯝꯇ ꯐꯥꯎꯒꯤꯗ꯭ꯔꯦꯕ꯫
ꯎꯝ ꯀꯥꯎꯁꯜꯂꯛꯑꯦ ꯁꯨꯝ ꯑꯩꯉꯥꯔꯥꯡꯅ ꯁꯨꯆꯤꯜꯀꯨꯃꯥꯔ ꯐꯣꯟ ꯇꯧꯕꯅꯦ ꯁꯤꯗ ꯃꯥꯗꯣ ꯅꯣꯏꯗ ꯂꯥꯛꯀꯦꯅ ꯇꯧꯔꯝꯕꯅꯦ ꯑ ꯑꯗꯨꯝ ꯃꯥꯁꯨ ꯃꯌꯨꯝ ꯆꯠꯊꯣꯛꯑꯦꯅ ꯍꯥꯏꯔꯦ ꯑꯗ ꯑꯩꯅ ꯇꯣꯛꯑꯕ ꯑꯗꯨꯝ꯫
ꯎꯝ ꯈꯦꯆ꯭ꯔꯤ ꯉꯔꯥꯡ ꯆꯥꯗ꯭ꯔꯦ꯫
ꯆꯗ꯭ꯔꯦ ꯑꯗꯣ ꯀꯥꯢꯗꯩ ꯈ꯭ꯔꯦꯆꯤꯅꯣ꯫ ꯈꯪꯅ ꯆꯥꯟꯅꯕꯁꯨ ꯀꯅꯥꯝ ꯌꯥꯎꯕꯖꯨ ꯅꯠꯇꯦ ꯃꯁꯤ ꯍꯣꯔꯦꯟ ꯆꯪꯉꯨꯔ ꯏ ꯃꯤꯅ ꯑꯃꯨꯛ ꯀꯅꯥꯅꯣ ꯍꯪꯉꯛꯑꯗꯤ
ꯑꯣꯖꯥꯖꯨ ꯅꯄꯤꯗꯗꯤ ꯂꯥꯏꯝ ꯁꯣꯟꯖꯥꯅꯤꯀꯣ ꯕꯥꯃꯣꯟ ꯅꯨꯄꯤꯗꯨ ꯀꯣꯏꯍꯔꯒ
ꯑ ꯏꯁꯥ ꯖꯥ ꯐꯪꯗꯦ ꯑꯗꯨꯁꯨ ꯌꯥꯝ ꯀꯨꯏꯅ ꯀꯪꯅꯔꯏ
ꯃꯣꯏꯗ ꯀꯥꯡ ꯀꯥꯡ ꯆꯤꯡꯕ ꯌꯥꯗꯕ
ꯕꯥꯃꯣꯟ ꯕꯥꯃꯣꯟ ꯑꯁꯦꯡꯕ ꯅꯠꯇ꯭ꯔ ꯃꯥꯜꯂꯦꯗ ꯃꯣꯏꯁꯤ ꯅꯠꯇ꯭ꯔ ꯀꯗꯥꯔ ꯇꯧꯁꯟ ꯍꯥꯏ ꯖꯠꯂꯣꯕꯕꯥ ꯑꯃꯨꯅꯤ ꯍꯥꯏꯖꯜꯂꯤꯖꯠꯂꯥ
ꯑꯗꯨꯅ ꯄꯩꯁꯥ ꯅꯨꯡꯁꯥ ꯈꯔ ꯇꯥꯅ ꯌꯥꯅꯕ
ꯎꯝ
ꯄꯨꯔꯥ ꯑꯁ ꯀꯥꯏꯒꯦ ꯀꯥꯏꯅ ꯊꯣꯛꯑꯣꯗꯕ
ꯇꯜꯂꯦ ꯀꯥꯏꯅꯕꯗꯤꯁꯨꯐꯥꯛ ꯅꯨꯡꯁꯤꯕꯨꯡ
ꯎꯝ ꯍꯝ ꯍꯣꯏ ꯅꯨꯡꯁꯤꯕꯗꯗꯤ ꯏꯃꯛ ꯂꯩꯇꯕꯅꯦ ꯀꯨꯆꯨ ꯂꯩꯇꯦ ꯑꯊꯤꯕ ꯂꯩꯇꯦ ꯄꯩꯁꯥ ꯄꯥꯏꯗꯕ ꯂꯩꯇꯦ ꯅꯨꯡꯕꯨ ꯅꯨꯡꯁꯤꯔꯨꯔꯗꯤ ꯎꯝ ꯃꯥꯅ ꯇꯧꯊꯣꯔꯛꯄ ꯈꯨꯗꯤꯡꯃꯛ
ꯅꯨꯄꯤꯗꯨ ꯑꯗꯨꯝ ꯅꯨꯡꯁꯤꯔꯤꯗꯣ ꯎꯗ꯭ꯔ ꯃꯥꯏ ꯅꯨꯄꯤꯗꯨ ꯍꯧꯖꯤꯛ ꯐꯣꯟꯖꯨ ꯄꯥꯏꯔꯛꯇꯦꯌꯦ ꯃꯥꯏ ꯅꯨꯄꯤ ꯒꯌꯥꯟ ꯃꯦꯟ ꯇꯥꯗꯦ꯫
ꯅꯨꯄꯤꯗꯨꯒ ꯅꯨꯡꯉꯥꯏꯇꯦꯅꯦ ꯏꯃꯥꯟꯅꯕꯅꯒ ꯑꯗꯨꯃꯥꯏꯅꯒ ꯅꯨꯄꯤꯅꯒ ꯃꯤꯔꯥꯏꯕꯤꯔꯝꯕꯖꯦ꯫
ꯑꯥ ꯃꯃꯥꯡꯗ ꯃꯥꯏ ꯅꯨꯄꯤꯗꯣ ꯀꯩꯅꯣ ꯀꯔꯥꯏ ꯀꯔꯥꯏꯗꯅꯣ ꯑꯥ ꯒꯨꯑꯇꯤꯗ ꯃꯣꯏ ꯄꯨꯂꯞ ꯆꯠꯄꯗꯣ ꯑꯗꯨꯀꯥꯟꯗ ꯅꯨꯃꯤꯠ ꯃꯔꯤꯅꯤ ꯃꯉꯥꯅꯤꯃꯨꯛ ꯐꯣꯟ ꯄꯥꯏꯛꯇꯦ ꯁꯥꯎꯕꯗ ꯢꯃꯥꯢ ꯑꯣꯖꯖꯤ ꯂꯤꯒꯤꯕꯖꯤꯅ ꯂꯤꯒꯤꯕꯖꯤꯅ ꯂꯥꯛꯑ ꯂꯥꯛꯑꯒ
ꯎꯝ ꯔꯣꯁꯟꯗꯒ ꯐꯣꯟ ꯇꯧꯔꯛꯑꯦ ꯍꯥꯏꯃꯤꯅꯦ꯫
ꯇꯧꯔꯤꯃꯦ ꯊꯑꯣꯏꯅ ꯔꯣꯁꯟꯗꯨꯗ ꯑ ꯆꯥꯎꯕ ꯏꯕꯥꯅꯤ ꯆꯪꯗꯨꯅ ꯇꯧꯔꯤꯃꯦ ꯑꯩꯅꯒ ꯍꯥꯏꯔꯤꯃꯦ ꯔꯣꯁꯟꯗꯨꯗ ꯑꯗ ꯅꯪ ꯅꯃꯥꯟꯅꯕꯁꯤ ꯏꯕꯥꯏꯁꯤꯗꯤ ꯃꯇꯦꯡ ꯑꯃꯇ ꯄꯥꯡꯉꯣꯅ ꯇꯧꯋꯦ
ꯅꯃꯥꯟꯅꯕꯩ ꯃꯇꯦꯡ ꯄꯥꯡꯕꯁꯤꯗꯤ ꯄꯨꯔꯥ
ꯃꯥꯅꯦ ꯄꯨꯔꯥ ꯂꯥꯏꯅ ꯀꯣꯛꯇ ꯅꯥꯟꯊꯒꯨꯝꯅꯦ ꯑ ꯀꯩꯅꯣ ꯇꯧꯋꯤꯅꯦꯕꯣ ꯇꯧꯗꯣꯏꯅꯦ
ꯑꯝ
ꯑꯉꯥꯡꯒ ꯁꯨꯇꯤ ꯊꯥꯗꯣꯛꯑꯃꯤꯅ
ꯑꯦꯛꯖꯥꯝ ꯊꯥꯕ ꯆꯠꯇꯣꯏꯁꯦ ꯑꯦꯃꯤ ꯀꯥꯔꯁꯨꯨ ꯆꯤꯡꯊꯣꯛꯇꯅ ꯃꯩ ꯂꯥꯛꯇꯕꯅꯤꯅ ꯑꯦꯃꯤꯀꯥ ꯆꯤꯡꯊꯣꯛ ꯑꯗꯨꯅꯦ ꯑꯦꯃꯤꯀꯥ ꯆꯤꯡꯊꯣꯛꯇꯕꯒꯤ ꯇꯣꯞꯄ ꯐꯤꯕꯝ ꯂꯩꯔꯦ ꯍꯧꯖꯤꯛ
ꯅꯠꯇ꯭ꯔꯒ ꯑꯦꯛꯖꯥꯝ ꯁꯦꯟꯇꯔꯗ ꯆꯠꯁꯤꯜꯂꯣ ꯃꯣꯏꯒꯤ ꯕꯦꯟꯇꯔ ꯂꯩꯗꯥ ꯑꯗꯒꯤ ꯑꯦꯃꯤꯠ ꯀꯥꯔ ꯂꯧꯒꯦꯕ ꯄꯨꯖꯔꯒꯅ
ꯎꯝ ꯀꯦꯃꯤꯀꯥꯠ ꯌꯥꯎꯗ꯭ꯔꯁꯨ ꯑꯗꯨꯝ ꯌꯥꯕꯗꯣ ꯃꯣꯏꯗ ꯂꯣꯏ ꯔꯦꯀꯣꯠ ꯂꯩꯗꯨꯕꯨ
ꯃꯥꯅꯦ ꯃꯤꯡꯈꯛ ꯍꯥꯏꯔꯒ ꯑꯗꯨꯝ ꯌꯥꯔꯕꯗꯨꯕꯨ
ꯑꯧꯅꯦ ꯍ
ꯀꯥꯟꯗꯕꯗ ꯑꯗꯨꯗꯤ ꯃꯣꯏ ꯐꯣꯝ ꯊꯥꯖꯤꯜꯂꯤꯕ ꯈꯣꯝꯀꯠꯂꯤꯕ ꯗꯥꯇꯥ ꯃꯌꯥꯝ ꯏꯟꯐꯣꯔꯃꯦꯁꯟ ꯃꯌꯥꯝꯗꯣ ꯀꯥꯟꯅꯗ꯭ꯔꯦꯅꯦ ꯑꯗꯨꯗꯤ
ꯑ ꯃꯣꯏꯅ ꯇꯧꯔꯝꯗꯣꯏꯖꯤꯅ ꯌꯨꯅꯤꯚꯔꯁꯤꯇꯤ ꯑꯗꯩ ꯀꯣꯂꯦꯖꯀꯨꯅ ꯌꯣꯟꯁꯤꯜꯂꯝꯅꯤ
ꯎꯝ
ꯑꯐꯕ ꯅꯠꯇꯦꯅꯦ
ꯃꯦꯜꯗꯒ ꯃꯦꯁꯦꯁ ꯈꯁ ꯑꯣꯈꯛ ꯊꯥꯔꯛꯄꯅꯤ ꯕꯦꯁ ꯏꯟꯁꯇꯤꯇ꯭ꯌꯨꯁꯟꯒ ꯇꯧꯗꯅ
ꯑꯗꯨ ꯇꯃꯗꯤ ꯁꯨꯡꯃꯥꯡ ꯉꯥꯡꯉꯔꯣꯏ ꯃꯤ ꯁꯣꯏ ꯑꯣꯏꯔꯅꯦ ꯑꯗꯨ
ꯀꯔꯤ ꯑꯗꯨ ꯍꯥꯏꯔꯒ ꯊ꯭ꯔꯤ ꯏꯗꯤꯠꯁꯀꯤ ꯆꯦꯇꯟꯕꯒꯅ ꯏꯗꯥꯏꯅꯦ ꯑꯗꯨꯗꯣ ꯊ꯭ꯔꯤ ꯗꯤꯠꯇꯣ
ꯊ꯭ꯔꯤ ꯏꯗꯤꯇꯤ ꯆꯟꯕꯒꯔ ꯑꯣꯏꯕ꯭ꯔꯥꯅꯦ
ꯆꯇꯥꯟꯂ ꯎꯝ ꯁꯅ ꯋꯥꯡꯁꯨ ꯎꯠꯇꯗꯤ ꯄꯠ ꯈꯪꯗ ꯁꯣꯟꯅꯝ ꯋꯥꯡꯁꯨꯛꯇꯨꯗꯤ ꯐꯖ ꯐꯤꯒꯔ ꯇꯥꯈ꯭ꯔꯦꯅꯦ
ꯇꯥꯈ꯭ꯔꯦ ꯃꯥꯁꯦ ꯁꯦꯝꯈ꯭ꯔꯦ ꯍꯟꯗꯛ ꯃꯇꯥꯡꯁꯤꯗ
ꯁꯤꯛꯁ ꯄꯦꯛꯇ ꯍꯦꯜꯂꯣꯒ ꯑꯩꯠ ꯄꯦꯛ ꯌꯧꯋꯦꯕ ꯃꯥꯥꯏꯗꯤ
ꯎꯝ ꯃꯥꯥꯏ ꯗꯤꯃꯥꯟꯁꯦ ꯐꯝ ꯊꯥꯗꯣꯛꯎ ꯍꯥꯏꯔ ꯏꯖꯨꯀꯦꯁꯟ ꯃꯤꯅꯤꯁꯇꯔꯁꯦ ꯀꯩꯅꯣ ꯀꯃꯥꯏꯅ ꯇꯧꯔꯤꯅꯣ
ꯎꯝ ꯏꯗꯨꯀꯦꯁꯟ ꯃꯤꯅꯤꯁꯇꯔꯅ ꯔꯤꯖꯥꯏꯟ ꯇꯧꯁꯤꯅꯦ
ꯎꯝ ꯑꯣꯏꯔꯝ ꯇꯧꯅꯤ ꯑꯗꯨꯗꯤ
ꯃꯤ ꯅꯨꯡꯉꯥꯏꯈ꯭ꯔꯕ ꯊꯕꯛꯇꯨꯕ ꯅꯠꯇ꯭ꯔꯣ
ꯎꯝꯝ ꯅꯪ ꯅꯪ ꯑꯣꯏꯅ ꯊꯥꯗ ꯍꯥꯏꯖꯔꯈꯗ ꯃꯥ
ꯑꯗꯨꯅ ꯅꯪ ꯁꯤꯒꯦ ꯁꯤꯔꯣꯅ
ꯌꯥ ꯊꯤꯈ꯭ꯔꯅꯤ ꯇꯕꯅꯦ ꯇꯧꯕꯗꯤ ꯁꯣꯏꯕꯨꯗꯤ ꯌꯥꯝ ꯁꯣꯏꯕꯀꯣ ꯇꯧꯔꯤꯁꯦ
ꯁꯣꯏꯕ ꯍꯥꯏꯕꯕꯨ ꯌꯦꯡꯉꯣꯗ꯭ꯔꯥ ꯅꯪꯕꯣ ꯃꯤꯁꯤ ꯃꯤꯅꯥ ꯇꯧꯕ ꯌꯥꯎꯈ꯭ꯔꯕꯅꯤ ꯃꯣꯏꯅ ꯔꯤꯅꯤꯠ ꯇꯧꯕꯗ
ꯎꯝ ꯅ ꯑꯦꯛꯖꯥꯝ ꯇꯧꯗ꯭ꯔꯦ ꯑꯦꯛꯖꯥꯝ ꯌꯧꯗ꯭ꯔꯤꯉꯩꯗ ꯃꯤ ꯐꯅꯌꯥꯝ ꯁꯤꯈ꯭ꯔꯦꯅꯦ
ꯑꯗꯨꯅꯦ ꯑꯦꯛꯖꯥꯝꯗꯨ ꯌꯨ ꯖꯤꯒꯤꯗꯨ ꯉ ꯍꯥꯏꯗꯣꯛꯑꯒ ꯉꯔꯥꯡꯅ ꯀꯩꯅꯣ ꯍꯥꯏꯗꯣꯛꯑ ꯃꯥꯜꯂꯦ
ꯑ
ꯅꯣꯏ ꯑꯗꯨꯋꯥꯏꯒꯤ ꯗꯣꯛꯇꯔꯈꯩꯗꯨꯗꯤ ꯄꯥꯎ ꯇ ꯇꯥꯗ ꯅꯠꯇꯦ
ꯅꯠ ꯍꯥꯏꯗꯣꯛꯈ꯭ꯔꯕꯣ
ꯃꯣꯏꯒꯤ ꯐꯦꯟꯗꯨꯣ ꯊꯥꯒꯠꯅꯍꯧꯔꯦꯗ
ꯉꯔꯥꯡꯗꯤ ꯐꯥꯏꯅꯦꯜ ꯑꯟꯁꯔꯒꯤꯤ ꯊꯣꯛꯄꯗꯤ ꯊꯦꯡꯅꯈꯤꯕꯅꯦ ꯑꯗꯨꯒꯨꯝꯕꯁꯨ ꯌꯥꯔꯦ ꯈꯪꯗꯦ
ꯎꯝ ꯑꯗ ꯏꯁꯀꯣꯔ ꯀꯥꯔꯠꯀ ꯇꯧꯔꯒ ꯊꯥꯒꯠꯅꯕ ꯌꯥꯍꯧꯋꯦ
ꯃ ꯍꯥꯏꯗꯣ ꯃꯅꯦ ꯑꯩꯈꯣꯏ ꯑꯗꯥꯏ ꯑꯉꯥꯡꯈꯩ ꯌꯥꯎꯅꯗ꯭ꯔꯖꯥꯠꯂ ꯈꯪꯗꯦꯅꯦ ꯃꯣꯏ ꯑꯃ ꯑꯅꯤ ꯊꯥꯕꯅꯦ ꯑꯩꯅ ꯈꯪꯕꯗ
ꯎꯝ ꯂꯥꯡ ꯈꯣꯠꯇ꯭ꯔꯕ ꯃꯤꯅ ꯌꯥꯎꯔꯝꯕꯅꯣ
ꯎꯝ
ꯅꯠꯇ꯭ꯔꯗꯤ ꯉꯁꯥꯏ ꯑꯩꯅ ꯆꯥꯛ ꯀꯧꯗꯅ ꯈꯣꯠꯇꯅ ꯇꯧꯔꯅꯤ
ꯎꯝ ꯆꯥꯁꯤ ꯂꯤ ꯂꯑꯣ
ꯑꯗꯨ ꯑꯌꯥꯝꯕ ꯉꯁꯤꯗꯤ ꯆꯥꯛꯒ ꯊꯣꯡꯕꯤꯔꯅꯨꯀꯣ ꯍꯥꯏꯗꯅ ꯑꯗꯨ ꯑꯩꯒ ꯊꯪꯅꯅ ꯂꯩꯔꯝꯕ ꯑꯉꯥꯡ ꯑꯃ ꯑꯗꯨꯝ ꯂꯥꯏꯔꯤꯛ ꯄꯥꯕ ꯑꯉꯥꯡ ꯑꯃ ꯂꯩꯕꯗꯣ
ꯑꯥ
ꯃꯥꯗꯤꯩ ꯖꯦꯅꯤꯝꯁꯇ ꯂꯩꯕꯅꯤ ꯍꯟꯗꯛ ꯁꯦꯀꯦꯟ ꯏꯌꯥꯔ ꯂꯣꯏꯗꯣꯔ ꯑꯩ ꯉꯔꯥꯡ ꯗꯣꯛꯇꯔ ꯑꯃ ꯍꯪꯒꯦ ꯇꯧꯕꯅꯦ
ꯁꯤ ꯅꯪꯅꯤꯗꯤ ꯈꯪꯅ ꯆꯥꯟꯅꯕ ꯗꯥꯛꯇꯔ ꯑꯣꯏꯒꯗꯕ ꯂꯩꯁꯜꯂꯛꯑꯦꯅ ꯅꯛꯁꯜꯂꯛꯑꯦꯅ ꯁꯨꯝ
ꯎꯝ ꯑꯗꯣ ꯑꯉꯥꯡꯗꯨꯗ ꯂꯥꯏꯔꯤꯛ ꯈꯨ ꯄꯥꯜꯂꯗꯕꯅꯤꯕꯣ
ꯑꯗꯨ ꯑꯗꯨꯝ ꯐꯥꯎ ꯇꯥꯝꯃꯤ ꯀꯩꯅꯣ ꯑꯗꯨꯗꯤ
ꯃꯥꯅ ꯑꯥ ꯅꯪꯒꯤ ꯔꯣꯃꯦꯗꯅ ꯅꯨꯄꯤ ꯑꯃꯨꯛ ꯊꯤꯟ ꯆꯟꯅꯤ ꯃꯌꯨꯝꯗ ꯑꯃꯨꯛ ꯆꯟꯅꯅꯤ
ꯏꯀꯖꯥꯛꯆꯥꯠꯇ
ꯑꯗꯨ ꯃꯩꯇꯩ ꯆꯤꯟꯖꯥꯛ ꯐꯪꯕꯣꯏ ꯇꯥꯕ
ꯃꯥꯡꯉꯔꯣꯏ ꯃꯌꯨꯝꯗꯒ ꯄꯥꯛꯊꯣꯛꯂꯛꯑꯔꯣꯏꯗꯕꯅꯤ ꯁꯤꯗꯩꯗꯤ ꯁꯟꯗꯛ ꯆꯍꯤꯩꯗꯤ ꯄꯩꯁꯥ ꯈꯨꯗꯣꯡ ꯆꯗ꯭ꯔꯦꯁꯦ ꯅꯪꯗ ꯈꯔ ꯅꯨꯡꯉꯥꯏꯔꯨ ꯄꯩꯁꯥ ꯈꯔ ꯀꯥꯞꯄꯤꯔꯛꯑꯒꯦꯅ
ꯑꯣ ꯂꯨꯄꯥ ꯑꯩꯈꯣꯏꯅ ꯌꯨꯝꯗꯒꯤꯒ ꯂꯨꯄꯥ ꯂꯤꯁꯤꯡ ꯑꯃꯨꯛ ꯍꯦꯜꯂꯛꯄꯒꯗ ꯇꯧꯕꯗꯣ ꯀꯥꯕꯔ ꯀꯥꯕꯔ ꯄꯤꯁꯥꯗ
ꯎꯝ
ꯍꯥꯟꯅꯅ ꯊꯥ ꯑꯃꯒꯤ ꯂꯨꯄꯥ ꯆꯅꯤ ꯆꯅꯤ ꯊꯥꯔꯝꯕꯗꯣ
ꯎꯝ ꯎꯝ
ꯆꯅꯤꯄꯥꯟ ꯑꯃ ꯍꯥꯞꯆꯜ ꯂꯤꯁꯤꯡ ꯑꯃꯒ ꯍꯦꯜꯍꯜꯂꯛꯄꯗꯣ ꯑꯗꯨꯒꯤ ꯇꯥꯏꯞꯅꯦꯕꯃꯦ
ꯀꯥꯗꯣꯔꯤꯕꯃꯤꯗ ꯄꯩꯁꯥ ꯅꯨꯡꯁꯥ ꯇꯥꯟꯕ ꯍꯩꯕ ꯃꯤꯁꯨ ꯅꯠꯇꯦ ꯇꯧꯗꯣꯏꯁꯦ ꯃꯤꯔꯝꯗꯨꯗ ꯂꯩꯔꯦ ꯀꯣꯟꯇꯧ ꯋꯥꯅꯤ ꯍꯡꯗꯧꯔꯤꯗ
ꯃꯤꯔꯗ ꯈꯪꯅ ꯆꯥꯅꯣ ꯀꯅꯥ ꯂꯩꯕ ꯅꯠꯇꯦ
ꯎꯝ
ꯁꯤꯗꯗꯤ ꯏꯅꯦ ꯐꯗꯤꯒꯣꯝ ꯀꯔꯤꯆꯦ ꯌꯦꯔꯨꯝꯗꯣ ꯁꯤ ꯆꯦꯡꯗꯣ ꯁꯤ ꯁꯣꯜꯂꯒꯦ ꯑꯩꯈꯣꯏ ꯕꯥꯍꯣꯏ ꯂꯥꯛꯑꯒ ꯑꯩꯈꯣꯏ ꯃꯥꯍꯣꯏ ꯂꯥꯛꯑ ꯄꯩꯁꯥ ꯄꯤꯔꯒꯦ ꯍꯥꯏ ꯌꯥꯕ ꯀꯖꯥꯀꯤꯁꯇꯥꯟꯗꯩ ꯀꯃꯥꯏ ꯍꯥꯏꯗꯣꯏꯅꯣ
ꯀꯅꯥ ꯆꯅ ꯄꯨꯔꯛ ꯀꯇꯕ
ꯎ ꯌꯥꯥꯖꯥ
ꯑ ꯃꯩꯇꯩ ꯃꯆꯥꯥ ꯌꯥꯝ ꯇꯝꯃꯦ ꯍꯥꯏꯅ ꯀꯖ ꯍ ꯆꯥꯟꯁꯤꯁꯨ
ꯇꯝꯕꯅꯦ ꯀꯖꯀꯤꯁꯇꯥꯟ ꯆꯩꯅꯥ ꯕꯪꯒ꯭ꯂꯥꯗꯦꯁ ꯔꯨꯁꯤꯌꯥ
ꯑꯥꯗ ꯑꯗꯨꯝ ꯗꯥꯛꯇꯔ ꯑꯣꯏꯔꯒ ꯑꯗꯨꯝ ꯂꯩꯔꯒꯦ ꯍꯥꯏꯗꯤ ꯀꯩꯗꯧꯒꯦꯅ ꯊꯣꯛꯂꯛꯏꯅꯣꯪꯗꯤ ꯁꯣꯝꯗꯣ
ꯑ ꯑ ꯑꯉꯥꯡ ꯑ ꯀꯥꯟꯗ ꯈꯜꯂꯤꯕꯣ ꯔꯨꯁꯤꯌꯥꯗꯒ ꯇꯝꯃꯛꯄ ꯗꯣꯛꯇꯔꯒꯁ ꯌꯥꯝ ꯇꯇꯩꯅ ꯐꯔꯝꯗꯧ ꯃꯥꯗ
ꯑꯗꯨꯅ ꯑꯦꯁ ꯐꯣꯔꯦꯟꯗꯒ ꯇꯝꯃꯣꯏ ꯍꯥꯏꯔꯗꯤ ꯑꯔꯣꯏꯕ ꯍꯩꯔꯝꯗꯧ ꯃꯥꯟꯗ꯭ꯔꯣ
ꯑꯗꯨꯅꯦ
ꯑꯗꯨꯒ ꯁ꯭ꯋꯥꯏꯗ ꯗꯥꯛꯇꯔ ꯑꯣꯏꯍꯟꯗꯕ ꯑꯣꯏ ꯂꯩꯔ ꯃꯇꯝ
ꯎꯝ ꯂꯝꯒꯤ ꯁꯠꯅ ꯃꯆꯤ ꯁꯥꯡꯉꯦ ꯑꯗꯣ
ꯃꯣꯏꯐꯦꯁꯤ ꯐꯥꯎꯗ꯭ꯔꯗꯤ ꯄ꯭ꯔꯦꯛꯇꯤꯁ ꯇꯧꯕ ꯌꯥꯔꯝꯃꯣꯏꯅꯦ
ꯌꯥꯗꯦꯗ ꯀꯥꯏꯗꯒꯦ
ꯄ꯭ꯔꯥꯏꯚꯦꯠꯇꯁꯨ ꯄꯨ ꯌꯥꯔꯝꯃꯣꯏꯅꯦ ꯑꯗꯨꯗꯤ
ꯎꯝ ꯐꯣꯔꯦꯟꯅꯔꯒꯤꯁꯨ ꯁꯝꯅ ꯍꯥꯏ ꯑꯗ ꯄꯥꯁ ꯑꯥꯎꯟ ꯃꯁꯤꯡꯗꯣ ꯑꯗꯨꯝ ꯌꯥꯝꯈꯠꯂꯛꯏꯅꯤ ꯅꯠꯇ꯭ꯔꯣi
ꯎꯝ ꯅꯤꯃꯤ ꯅꯤꯃꯤ ꯍꯥꯏꯕꯦ ꯋꯥꯅꯦ
ꯎꯝ ꯑꯩꯈꯣꯏ ꯃꯅꯤꯄꯨꯔꯒꯤꯗ ꯌꯣꯛ ꯐꯅꯌꯥꯝ ꯆꯠꯂꯤ ꯑꯗꯣ ꯑꯁꯣꯝꯂ ꯃꯌꯥꯌꯥꯝꯒꯤ ꯐꯅꯥꯌꯥꯝꯅ ꯆꯠꯂꯝꯗꯗꯒꯤ ꯃꯌꯥꯝ ꯄꯩꯁꯥ ꯄꯥꯏꯔꯝ ꯌꯥꯕꯗꯤ ꯑꯗꯅ ꯈꯪ ꯂꯁ ꯍꯧ ꯅꯦ
ꯐꯣꯔꯦꯠꯇꯧ ꯀꯣꯖ ꯇ ꯌꯥꯏ ꯈꯔ ꯃꯣꯏ ꯆꯂꯤꯖ
ꯃꯥ ꯅꯨꯇꯣ ꯈꯛꯇ ꯄꯥꯁ ꯇꯧꯗꯕꯒꯤ
ꯎꯝ
ꯁꯅꯥꯥ ꯃꯊꯣꯏꯒꯤ ꯃꯆꯟꯅꯨꯄꯤꯗꯨꯗꯤ ꯑꯗꯨꯁꯨ ꯋꯥꯠꯂꯤꯕ ꯈꯟꯒꯗꯕ
ꯃꯥ ꯋꯥꯠꯂ ꯃꯥꯜꯂꯦ ꯃꯥꯗꯤ ꯀꯣꯂꯦꯖ ꯀꯥꯕꯕꯨ ꯍꯧꯔ ꯃꯥꯜꯂꯦ ꯋꯥꯀ ꯊꯥꯗꯣꯛ ꯈ꯭ꯔꯣ ꯃꯥ ꯗꯤ ꯌꯨꯝꯗ ꯀꯥꯏ ꯍꯥꯏꯔꯥ ꯀꯩꯅꯣ ꯍꯥꯏꯔꯦ
ꯗꯦꯝꯗꯥ
ꯑ
ꯎꯝ ꯎꯝ ꯎꯝ ꯃꯥꯏ ꯃꯁꯥꯅ ꯄꯣꯇꯦꯟꯁꯤꯌꯦꯜ ꯈꯪꯗꯔꯤꯗꯣ ꯐꯔꯤꯅꯤ
ꯎ ꯑ ꯇꯣꯝꯗ ꯑꯩꯅ ꯍꯪꯉꯨ ꯑꯉꯥꯡ ꯀꯃꯥꯏꯅ ꯇꯧꯈꯒꯦꯅ ꯑꯁ ꯀꯣꯂꯦꯖ ꯀꯥꯞꯄ ꯍꯧꯔꯦꯕ ꯀꯩꯅꯣ ꯍꯥꯏꯕꯅꯤ ꯍꯤꯟꯗꯤ ꯑꯃꯗꯒꯤ ꯀꯥꯏꯅꯔꯦ
ꯑꯗꯨꯅ ꯍꯧꯖꯤꯛ ꯑꯩꯈꯣꯏ ꯏꯁꯥꯅ ꯀꯔꯤꯝ ꯉꯝꯃꯣꯏ ꯈꯪꯕꯒꯤꯦ ꯍꯧꯖꯤꯛ
ꯍ
ꯌꯦꯟ ꯌꯦꯟ ꯉꯥꯅꯨ ꯂꯣꯏꯕ ꯎ ꯋꯥ ꯑꯊꯥꯕꯗ ꯑꯣꯏꯅ ꯃꯥꯏ ꯑꯣꯟꯁꯤꯜꯂꯛꯏꯁ ꯃꯤꯌꯥꯝ ꯃꯥꯟꯗꯅ
ꯂꯣꯏ ꯂꯩꯔꯝꯃꯦ ꯍꯥꯏꯔꯒ ꯑꯗꯨꯝ
ꯎꯝ ꯃꯌꯥꯝ ꯃꯥꯡꯗꯗꯤ ꯁꯥꯟꯇꯤ ꯑꯣꯏꯅ ꯂꯩꯅꯤꯡꯉꯦ ꯍꯥꯏꯕꯒꯤ ꯋꯥꯅꯤꯗ
ꯎꯝ ꯍꯥꯏꯗꯣ ꯔꯃꯦꯁ ꯑꯩꯅ ꯀꯋꯥ ꯄꯥꯝꯖꯕ ꯑꯩꯒꯤ ꯄꯦꯁꯟ ꯊꯥꯏꯅꯗꯒꯤ ꯁꯤ ꯑꯣꯏꯔ ꯂꯥꯛꯑꯦꯅ ꯑꯗꯨ ꯑꯗꯨꯕꯃꯤꯅ
ꯑꯗꯨꯅꯦ ꯃꯤꯑꯣꯏꯕ ꯃꯔꯛꯇ ꯃꯤꯑꯣꯏꯕꯒꯤꯗꯃꯛ ꯑꯐꯕ ꯈꯔ ꯇꯧꯅꯤꯡꯉꯦ ꯍꯥꯏꯔꯒ
ꯅꯥꯀꯟꯗꯨꯗ ꯐꯥꯝ ꯑꯀꯣꯏꯕꯗ ꯎ ꯐꯠ ꯊꯥꯒꯠꯂꯛꯑ ꯂꯣꯏꯔꯦ ꯉꯥꯒ ꯌꯣꯛꯁꯟꯗꯅ ꯃꯁꯤꯗꯩꯁꯤꯗ
ꯃꯥꯅꯦ ꯁꯦꯝ ꯊꯥꯗꯅ ꯉꯥꯒꯁꯦ ꯃꯑꯣꯡ ꯃꯧꯅ ꯌꯣꯛꯀꯗꯕꯁꯦ
ꯃꯥꯅꯦ ꯃꯆꯨ ꯅꯥꯏꯕꯤꯗꯣ
ꯎꯝ ꯑ ꯃꯆꯨ ꯅꯥꯏ ꯕꯤ ꯉꯥꯗꯣ ꯍꯥꯎꯇꯦꯗꯕꯨ
ꯑꯩꯗꯤ ꯆꯥꯗ꯭ꯔꯤ
ꯑꯩꯈꯣꯏ ꯌꯨꯝꯒꯤꯗ ꯊꯥꯗꯩꯕ
ꯎꯝ
ꯑꯗꯨꯏꯗ ꯆꯥꯏ ꯍꯥꯎꯇꯦ
ꯀꯔꯤ ꯀꯔꯤ ꯉꯥꯏ ꯃꯍꯥꯎ ꯊꯣꯛꯏ
ꯃꯍꯥꯎ ꯀꯔꯤꯝ ꯌꯥꯎꯗꯕꯗꯧꯅ ꯇꯧꯋꯦ ꯑꯗꯣ ꯄꯨꯛꯂꯥꯎꯕꯤꯗꯁꯨ ꯑꯉꯥꯡꯕꯤ ꯂꯩꯗꯅ
ꯎꯝ
ꯃꯣꯏꯗꯤ ꯃꯍꯥꯎ ꯌꯥꯎꯔꯦꯗꯅ
ꯎꯝ
ꯑꯩꯈꯣꯏ ꯌꯨꯝꯒꯤ ꯑꯩꯈꯣꯏ ꯏꯃꯥꯟꯅꯕꯣꯏꯒꯤ ꯃꯣꯏꯒꯤ ꯊꯥꯗꯕꯗꯨꯗ ꯀꯔꯤꯝꯇꯁꯨ ꯀꯥꯟꯅꯗꯦ ꯃꯊꯤꯑꯣꯣꯡꯅꯕ ꯃꯔꯝ ꯂꯥꯎꯋꯅ ꯇꯧꯔꯒ ꯐꯥꯗꯣꯛ ꯆꯥꯊꯣꯛꯄꯥꯟꯗ
ꯎꯝ
ꯑꯗꯨꯒ ꯍꯥꯎꯇꯦ
ꯉꯥ ꯑꯃ ꯀꯩꯅꯣ ꯑꯔꯥꯡꯕꯤꯒ ꯇꯧꯕꯗꯣ
ꯎꯝ ꯑꯗꯨ ꯃꯣꯏꯗꯨ ꯀꯔꯤ